ꯇꯧꯔꯤꯅꯣ
ꯀꯔꯤꯁꯨ ꯇꯧꯗꯦ ꯍꯧꯖꯤꯛꯇꯤ ꯐꯝꯔꯤ
ꯑ ꯍꯦ ꯑꯍꯦ ꯅꯪꯒꯤ ꯁꯥꯏꯕꯔꯗꯨ ꯌꯥꯎꯈ꯭ꯔꯕ꯭ꯔꯣ
ꯑꯩ ꯁꯥꯏꯕꯔꯗ ꯂꯩ ꯅꯣꯡ ꯀꯟꯅ ꯆꯨꯔꯩ
ꯍꯧꯖꯤꯛꯇꯤ ꯇꯣꯛꯈ꯭ꯔꯦ ꯑꯗꯨꯗ ꯆꯨꯕ꯭ꯔꯥ
ꯌꯝ ꯀꯟꯅ ꯆꯨꯔꯤ
ꯑꯣꯏ ꯍꯣꯏ ꯉꯥꯏꯈꯣ ꯅꯣꯡ ꯆꯨ ꯍꯧꯖꯤꯛ ꯅꯣꯡ ꯆꯨꯗꯦꯅ ꯑꯥ ꯑꯣ ꯈꯔ ꯆꯨꯕ
ꯅꯣꯡ ꯀꯟꯅ ꯆꯨꯕꯤꯔꯤ
ꯑꯣ ꯆꯨꯕ ꯍꯧꯈ꯭ꯔꯦ ꯁꯤꯗꯁꯨ
ꯀ꯭ꯔꯤꯍꯥꯏꯕ
ꯆꯨꯕ ꯍꯧꯈ꯭ꯔꯦ ꯍꯥꯏꯕ
ꯌꯥꯝ ꯀꯟꯅꯗꯤ ꯆꯨꯗꯦ ꯆꯨꯔꯤ ꯆꯨꯔꯤ ꯇꯧꯔꯤ
ꯎꯝ ꯆꯨꯔꯤ ꯆꯨꯔꯤ ꯆꯣꯠꯂꯤ
ꯆꯨꯔꯤ ꯆꯨꯔꯤ ꯀꯟꯅ ꯆꯣꯠꯂꯤ
ꯗꯨꯅꯦ ꯑꯗꯦ
ꯑꯁꯣꯝꯗꯤ ꯀꯩꯗꯧꯕꯤꯔꯤ
ꯍꯥꯥ
ꯁꯣꯝ ꯀꯩꯗꯧꯕꯤꯔꯤ
ꯁꯣꯝꯁꯦ ꯈꯣꯟ ꯈꯣꯏꯒꯤ ꯊꯣꯡꯒꯟ ꯃꯅꯥꯛꯇ ꯐꯥꯝꯔꯒ ꯀꯣꯜ ꯇꯧꯔꯤ ꯐꯣꯟꯁꯨ ꯇꯧꯔꯤ
ꯑꯣ ꯀꯟꯅ ꯇꯧꯔꯤ
ꯍꯣꯏ ꯍꯧꯖꯤꯛ ꯍꯥ ꯍꯥ ꯃꯣꯏ ꯃꯣꯏꯒꯤ ꯁꯤꯟꯕꯥ ꯍꯥꯏ ꯇꯧꯔꯤ ꯍꯤ ꯍꯤ
ꯑ
ꯑꯍꯥ ꯃꯣꯏ ꯌꯨꯝꯁꯦ ꯀꯣꯜ ꯁꯦꯟꯇꯔ ꯇꯥꯈ꯭ꯔꯝꯅꯦ
ꯑꯁꯦꯡꯕ
ꯇꯒꯔꯦ ꯀꯗꯥꯏꯗꯤ ꯅꯍꯥꯟꯗꯤ ꯀꯣꯜ ꯇꯧꯃꯟꯕꯒꯤ ꯑꯩꯗꯣ ꯑꯣꯛꯅꯤꯡꯈ꯭ꯔꯦꯕ
ꯑꯣꯅꯤꯡꯕꯗꯣ ꯅꯪꯅ ꯑꯃꯨꯛ ꯍꯧꯔꯨꯕꯗꯩ ꯑꯣꯅꯤꯡꯗ꯭ꯔꯦ ꯅꯪꯅ ꯑꯣꯠꯊꯣꯛꯄꯗꯣ ꯑꯃꯨꯛꯀ ꯆꯥꯔꯦ
ꯑꯣꯛꯇ꯭ꯔꯤ ꯍꯦ
ꯑꯥ
ꯑꯣ ꯑꯣꯛꯇꯦ
ꯅꯠꯇꯦ ꯑꯩꯅ ꯍꯥꯏꯕꯗꯤ ꯅꯪ ꯅꯪꯅ ꯅꯍꯥꯟꯗꯨꯗꯤ ꯀꯣꯜ ꯇꯧꯃꯟꯕꯩ ꯑꯣꯟꯅꯤꯡꯒ꯭ꯔꯦ ꯍꯥꯏꯔꯦ ꯑꯗꯨ ꯍꯧꯖꯤꯛꯇꯤ ꯅꯪꯅ ꯑꯃꯨꯛ ꯀꯣꯜ ꯇꯧꯕ ꯍꯧꯔꯅ ꯑꯣꯅꯤꯡꯉꯝꯃꯔꯣꯏ ꯍꯥꯏꯕ
ꯍꯣꯏ ꯑꯩꯗꯤ ꯀꯣꯜ ꯑꯩꯗꯤ ꯀꯣꯜ ꯇꯧꯕ ꯌꯥꯔꯔꯣꯏ ꯍꯥꯏꯕ ꯍꯥꯏꯕꯗꯤ ꯑꯩꯗꯤ ꯑꯗꯨꯝ ꯔꯤꯁꯤꯞ ꯑꯗꯨꯝ ꯇꯧꯒꯦ ꯑꯦꯟ ꯗꯦꯟ ꯑꯁꯤꯒꯤ ꯃꯔꯝꯁꯦ ꯍꯥꯏꯔꯔꯣꯏꯁꯦ ꯁꯣ ꯆꯦꯟꯖ ꯑꯗꯨꯅꯦ ꯇꯣꯄꯤꯛꯇꯣ ꯆꯦꯟꯖ ꯇꯧꯈ꯭ꯔꯁꯦ ꯑꯗꯣ ꯉꯥꯏꯈꯣ ꯇꯣꯔꯁꯂꯥꯏꯗꯣ ꯒꯥ ꯑꯥ ꯀꯔꯝ ꯀꯥꯟꯗ ꯂꯧꯕ ꯌꯥꯕ꯭ꯔꯥ
ꯍꯣꯔꯦꯟ ꯅꯨꯡ
ꯔꯤꯅꯦ ꯀꯣꯜ ꯇꯧꯔꯛꯑꯣ ꯑꯥ ꯍꯣꯔꯦꯟ ꯅꯨꯡꯗꯥꯡ ꯋꯥꯏꯔꯝ ꯇꯣꯔꯁꯂꯥꯏꯗꯣ ꯃꯥꯅ ꯂꯧꯒꯦ ꯍꯥꯏꯕ꯭ꯔ ꯂꯧꯔꯣꯏ ꯍꯥꯏꯕ꯭ꯔꯥ ꯅꯤꯕꯤꯌꯣ ꯍꯥꯏꯕꯅꯦ ꯑꯣ ꯉꯁꯥꯏꯗꯣ ꯃꯥ ꯂꯥꯛꯑꯒ ꯇꯣꯔꯁꯂꯥꯏꯗꯣ
ꯑꯩ ꯍꯣꯔꯦꯟ ꯌꯧꯔꯛꯄꯗ ꯍꯥꯏꯕꯤꯔꯒꯦ
ꯍꯣꯏ ꯅꯪ ꯄꯨꯡ ꯀꯌꯥꯗ ꯌꯨꯝꯍꯟꯒꯦꯔꯥ
ꯍꯥꯏꯕ ꯉꯝꯗ꯭ꯔꯤ
ꯑꯣ ꯍꯥꯏꯕ ꯉꯝꯗꯦ ꯁꯤ ꯁꯤ ꯅꯣꯏ ꯅꯣꯏ ꯅꯣꯏꯒꯤ ꯒ꯭ꯔꯥꯎꯟꯁꯨ ꯑꯩꯈꯣꯏ ꯉꯥ ꯐꯥꯕ ꯃꯐꯝꯁꯨ ꯂꯣꯏꯅ ꯅꯣꯡꯒꯥꯏ ꯍꯣꯏ ꯀꯔꯤꯁꯨ ꯂꯣꯏꯅ ꯄꯥꯏꯕꯤꯈ꯭ꯔꯦ
ꯐꯣꯟꯁꯦ
ꯕꯤꯖꯤ ꯑꯣꯏꯕ꯭ꯔꯣ
ꯇꯥꯕꯔꯣ
ꯄꯈꯥꯪ ꯍꯜꯂꯣ
ꯍꯜꯂꯣ ꯁꯣꯝꯁꯤꯄꯣ ꯀꯔꯤ ꯇꯧꯔꯤꯒꯦ
ꯍꯜꯂꯣ ꯀꯣꯟ ꯆꯠꯇꯦ ꯇꯥꯕꯔꯣ
ꯇꯥꯏꯌꯦ
ꯀꯔꯤ ꯊꯕꯛ ꯇꯧꯔ ꯂꯩꯕ꯭ꯔꯣ ꯅꯣꯡ ꯀꯟꯅ ꯆꯨꯕꯗ ꯀꯔꯤ ꯆꯨ ꯍꯤꯔꯣ ꯍꯣꯏ ꯐꯗꯤ ꯑꯣ ꯎꯝ ꯄꯔꯕꯣ ꯑꯣ ꯊꯥꯏꯗ ꯅꯣꯡ ꯇꯥꯕ ꯇꯝꯅ ꯆꯨꯍꯤ ꯊꯛꯀꯦ ꯅꯪ ꯉꯥꯎꯕ꯭ꯔꯣ ꯅꯪ ꯉꯥꯎꯕ꯭ꯔꯣ ꯁꯣꯝꯁꯦ ꯐꯝꯃꯒ ꯅꯪꯕꯨ ꯉꯥꯡꯗꯦꯅꯦ ꯀ꯭ꯔꯤꯅꯣ ꯅꯣꯡꯁꯨ ꯆꯨꯨꯔꯗꯤ ꯐꯖꯅ ꯆꯨ ꯍꯥꯏꯕꯅꯤꯗ ꯀꯔꯤꯒꯤ ꯆꯨꯖꯨ ꯆꯨꯖꯨ ꯇꯧꯕ꯭ꯔꯥ ꯑ ꯇ ꯐꯣ ꯊ ꯋꯥꯄꯅꯦ ꯁꯣ ꯅꯖꯔ ꯍꯥꯏꯕꯗꯤ ꯅꯣꯡ ꯆꯨꯔꯗꯤ ꯐꯖꯅ ꯃꯑꯣꯡ ꯇꯥꯅ ꯆꯨꯑꯣ ꯍꯥꯏꯕꯅꯤꯗ ꯉꯥꯢꯈꯣ ꯑꯥ ꯃꯈꯥꯗ ꯁ꯭ꯂꯤꯞ ꯇꯧꯔꯤꯁꯦ ꯁꯤꯃꯤꯇ꯭ꯔꯤꯗꯣ ꯂꯥꯛꯂꯣꯏꯗ꯭ꯔꯣ
ꯑꯩꯕꯨꯔꯣ
ꯅꯪꯕꯨꯅꯤꯅꯦ ꯅꯣꯢ ꯁꯤꯃꯤꯇ꯭ꯔꯤꯗꯣ
ꯀꯩꯇꯧꯋꯦꯕ
ꯂꯦꯟꯁ꯭ꯂꯥꯏꯠꯒꯨꯝꯕ ꯇꯧꯔꯗꯤ ꯑꯗꯨ ꯁꯣꯏꯔꯣꯏꯗ꯭ꯔꯣ ꯍꯥꯏꯕꯅꯤꯗ ꯉꯁꯥꯏ ꯃꯦꯡꯒꯣꯗꯨ ꯆꯥꯈ꯭ꯔꯕ꯭ꯔ
ꯆꯥꯗ꯭ꯔꯤ ꯍꯣꯔꯦꯟ ꯆꯥꯒꯦ
ꯑꯗꯣ ꯌꯥꯝꯅ ꯄꯤꯕ꯭ꯔ ꯌꯥꯝꯗꯕ꯭ꯔ ꯑꯩꯈꯣꯏꯁꯨ ꯀꯥꯎꯈ꯭ꯔꯦ ꯑꯗꯨꯗꯤ ꯁꯤꯗꯁꯨ ꯃꯤ ꯃꯉꯥ ꯇꯔꯨꯛ ꯇꯔꯦꯠ ꯂꯕꯒꯤꯀꯣ ꯑꯗꯨꯒꯤ
ꯌꯥꯔꯦ ꯌꯥꯝꯗ꯭ꯔꯁꯨ ꯆꯥ ꯐꯪꯉꯗꯤ ꯌꯥꯔꯦ
ꯑꯗꯨꯝ ꯍꯣꯔꯦꯟ ꯆꯥꯛ ꯆꯥꯕ ꯂꯣꯏꯔꯒ ꯏꯃꯥꯈꯣꯏꯒ ꯐꯝꯃ ꯐꯖꯅ ꯁꯨꯔꯤꯅ ꯂꯩꯝꯃꯒ ꯆꯥꯋꯣ
ꯐꯅꯤ ꯑꯣꯖꯥ
ꯆꯃꯟꯕꯒꯤ ꯋꯥꯔꯦ ꯑꯩꯗꯤ ꯁꯤꯗ ꯌꯨꯝ ꯂꯥꯛꯑꯒ ꯐꯖꯅ ꯑꯃꯨꯛ ꯆꯥꯏꯌꯦ ꯃꯣꯏꯒ ꯒꯨꯗ ꯅꯌꯨꯁ ꯍꯥꯏꯕꯤꯌꯨ ꯒꯨꯗ ꯅ꯭ꯌꯨꯁ ꯍꯥꯏꯕꯤꯌꯨꯔꯥ
ꯍꯥꯏꯕꯤꯔꯨ
ꯍꯟꯗꯛ ꯗꯨꯔꯥꯟ ꯀꯞꯁꯦ ꯔꯪꯗꯥ ꯑꯦꯞ ꯁꯤ ꯁꯨ ꯁꯅꯥꯒꯅꯤ ꯍꯥꯏꯌꯦ
ꯐꯖꯔꯦ ꯀꯩꯅꯣꯗꯨꯗꯤ
ꯅꯨꯡꯉꯥꯏꯕ ꯄꯥꯎꯅꯤ ꯌꯥꯝ ꯅꯨꯡꯉꯥꯏꯌꯦ ꯑꯩ ꯑꯗꯨꯗꯤ ꯑꯩꯈꯣꯏꯒꯤ ꯃꯥꯏꯁꯨꯅꯤꯗꯅ ꯑꯈꯣꯏꯒꯤ ꯖꯂꯦꯡꯔꯣꯡꯒꯤꯀꯣ ꯗꯨꯃꯥꯏ ꯇꯧꯕꯗꯣ
ꯅꯪꯒꯤ ꯁꯥꯢꯕꯔꯗꯣ ꯀꯗꯥꯏꯋꯥꯢꯗꯔꯥ
ꯍꯥꯏꯗꯣꯛꯄ ꯂꯥꯏꯔ
ꯀ꯭ꯔꯤꯆꯥꯥꯔ ꯂꯩꯕ꯭ꯔꯣ
ꯆꯥꯛ ꯂꯥꯝꯕꯒꯤ ꯐ꯭ꯔꯥꯏ ꯔꯥꯢꯁ ꯆꯥꯔꯤ
ꯆꯥꯛ ꯁꯤꯡꯄꯥꯥꯂꯤ ꯈꯣꯏꯗꯔꯣ ꯕꯤꯡꯒꯣ ꯆꯥꯕꯗꯨ ꯅꯪꯅ ꯄꯨꯛ ꯊꯟꯕ꯭ꯔꯣ
ꯑꯩꯕꯨꯔꯣ
ꯎꯝ
ꯑꯩꯗꯤ ꯆꯥꯗꯕ ꯃꯅꯩꯗ
ꯍꯥꯥ
ꯗꯨꯗꯤ ꯆꯥꯗꯕꯒ ꯆꯞ ꯃꯅꯩꯕ
ꯍꯣꯏ ꯌꯥꯝꯅꯗꯤ ꯆꯥꯗꯦ ꯑꯩꯅꯦ ꯌꯥꯝ ꯆꯥꯕ ꯄꯨꯛꯇꯤ ꯐꯖꯅ ꯊꯟꯈ꯭ꯔꯦ
ꯑꯣꯏꯄꯤꯕ꯭ꯔ
ꯍꯥꯥ
ꯇꯄꯤꯄ꯭ꯔꯣ
ꯍꯥꯥ
ꯑꯣꯏꯄꯤꯕ꯭ꯔꯣ
ꯑꯣꯏꯄꯤꯕ꯭ꯔꯣꯗꯣ ꯀ꯭ꯔꯤꯔꯥ
ꯑꯩꯁꯨ ꯈꯪꯗꯦ
ꯈꯪꯉꯣ ꯋꯥꯗꯨꯗꯨ ꯍꯥꯏꯕ ꯅꯠꯇꯦ ꯀ꯭ꯔꯤꯔ ꯃꯤ ꯃꯦꯟ ꯇꯅꯤꯡꯉꯥꯏ ꯍꯥꯏꯌꯣ
ꯑꯣꯏꯕ꯭ꯔꯥꯅ ꯍꯪꯕ
ꯈꯪꯗꯦ ꯑꯣꯏꯕ꯭ꯔꯥ ꯑꯣꯏꯗꯕ꯭ꯔꯥ ꯑꯗꯣ ꯇꯨꯝꯕꯨ ꯇꯨꯝꯅꯤꯡꯔꯛꯏꯅꯦ ꯕꯤꯡꯒꯣ ꯆꯃꯟꯕꯒꯤ ꯕꯤꯇꯃꯤꯟ ꯂꯥꯈ꯭ꯔꯕ ꯃꯥꯜꯂꯦ ꯀꯥꯡ ꯌꯥꯃꯦꯀꯣ
ꯃꯤ ꯃꯥꯅ ꯇꯔ ꯊꯣꯡꯉꯥꯟ ꯃꯅꯥꯛꯇ ꯐꯝꯃꯒ ꯂꯩꯌꯨ ꯍꯥꯏꯔꯒ ꯁꯣꯝꯕꯨ ꯀꯗꯥꯏꯗ ꯂꯩꯕꯤꯒꯦ ꯉꯥꯛꯇ ꯍꯪꯡꯉꯨ ꯍꯧꯅꯦ ꯍꯌꯦꯡꯖꯨ ꯅꯪ ꯊꯕꯥꯛꯇꯣ ꯆꯠꯀꯦꯔ
ꯆꯠꯀꯅꯤ ꯅꯨꯡꯇꯤ
ꯎꯝ ꯅꯨꯡꯇꯤꯒꯤ ꯑꯗꯨꯝ ꯆꯠꯄ꯭ꯔꯥ
ꯍꯣꯏ
ꯅꯨꯡꯇꯤꯒꯤ ꯆꯠꯂꯒ ꯋꯥꯟ ꯄꯣꯏꯟ ꯋꯥꯟ ꯄꯣꯏꯟ ꯐꯥꯏꯚ ꯋꯥꯟ ꯋꯥꯟ ꯈꯛꯇꯪ ꯈꯛꯇ
ꯍꯣꯏ
ꯍꯦꯟꯃꯟꯗ꯭ꯔꯣ ꯄꯤꯛꯇ꯭ꯔꯣ
ꯄꯤꯛꯑꯦꯅꯦ
ꯗꯨ ꯅꯨꯡꯇꯤꯒꯤ ꯑꯗꯨꯝ ꯐꯝꯒ ꯐ ꯂꯥꯛꯔꯦ ꯋꯥꯟ ꯃꯟꯇ ꯋꯥꯟ ꯀꯦ ꯈꯛꯇ ꯑꯇꯣꯞꯄ ꯊꯕꯛ ꯊꯤꯌꯨ ꯌꯥꯗ꯭ꯔꯣ
ꯑꯇꯣꯞꯄ ꯊꯕꯛ ꯊꯤꯕ ꯐꯪꯗ꯭ꯔꯦ
ꯐꯪꯒꯅꯤ ꯅꯪꯅ ꯊꯤꯗꯕꯒꯤꯅꯦ ꯇꯥꯎꯅꯤꯡꯂꯒ ꯊꯤꯔꯗꯤ ꯊꯕꯛ ꯂꯩꯇꯕ ꯂꯩꯇꯦ ꯑꯗꯨꯝ ꯂꯩꯕꯅꯦ
ꯍꯥꯏꯕꯗꯤ ꯅꯨꯡꯇꯤꯒꯤ ꯆꯠꯂꯒ ꯑꯦꯕ꯭ꯔꯤꯗꯦ ꯆꯠꯂꯒ ꯅꯪꯁꯨ ꯗꯨꯗ ꯊꯕꯛ ꯇꯧꯕ ꯀ꯭ꯔꯤꯗ꯭ꯔꯥꯐ ꯄꯦꯄꯔ ꯗ꯭ꯔꯥꯐ ꯇꯧꯕ ꯑꯗꯨ ꯇꯧꯕ ꯋꯥꯌꯦ ꯍꯥꯏꯕꯅꯤꯗ ꯋꯥꯔꯒ ꯂꯤꯁꯤꯡ ꯑꯃ ꯈꯥꯛꯇ ꯐꯪꯕꯗꯤ ꯅꯨꯡꯉꯥꯏꯇꯦꯅ ꯎꯝ ꯈꯪꯗ꯭ꯔꯦ ꯅꯪꯗꯤ ꯃꯤꯗꯤ ꯃꯤ ꯃꯆꯥꯗꯤ ꯅꯣꯡ ꯅꯣꯡ ꯆꯨꯕ ꯃꯇꯝꯗ ꯐ꯭ꯔꯥꯏ ꯔꯥꯏꯁꯀ ꯆꯥꯔꯗꯅ
ꯆꯥꯛ ꯂꯥꯝꯕꯒꯤ ꯆꯥꯖꯔꯤꯅꯤ
ꯇꯧꯔꯝꯅꯤ ꯇꯤꯐꯤꯟ ꯄꯨꯔ ꯆꯠꯂꯨ ꯌꯥꯗ꯭ꯔꯣ ꯊꯕꯛ ꯃꯐꯝꯗ
ꯇꯤꯐꯤꯟ ꯐꯥꯎꯅꯕ ꯕꯤꯠ ꯂꯩꯇꯦ
ꯄꯤꯌꯨꯔꯣ
ꯄꯤꯌꯣ ꯂꯩꯕꯤꯌꯣ
ꯕꯦꯛꯇꯤ ꯌꯥꯝ ꯂꯩ
ꯕꯤꯛꯇꯤ ꯌꯥꯝ ꯂꯩ ꯄꯤꯅꯤꯡꯗ ꯋꯥꯅꯦꯕ
ꯑꯩꯒꯤꯅꯦ ꯅꯪꯃꯣꯟꯅ ꯄꯝꯃꯗꯤ ꯀꯩꯅꯣ ꯅꯆꯦ ꯑꯩꯉꯣꯟꯗ ꯌꯥꯝ ꯂꯩꯌꯦ
ꯀꯥꯏꯖꯩ
ꯢꯀꯥꯢꯕꯤꯔꯨꯅꯨ ꯅꯆꯦ ꯑꯩꯉꯣꯟꯗ
ꯅꯨꯄꯤ ꯑꯉꯥꯡꯒꯤ ꯄꯣꯠ ꯑꯩ ꯂꯧꯗꯦ
ꯍꯥꯢ ꯍꯥꯢ ꯍꯥꯢ ꯀꯔꯤꯔꯥ ꯅꯨꯄꯤ ꯑꯉꯥꯡ ꯄꯣꯠ ꯂꯧꯗꯦ ꯀꯥꯏꯅ ꯌꯥꯔꯦ ꯢꯕꯨꯡꯉꯣ ꯅꯪꯒꯤ ꯐ꯭ꯔꯥꯏꯗ ꯔꯥꯏꯁꯇꯣ ꯆꯥꯈ꯭ꯔꯣ ꯑꯗꯨꯒ ꯊꯝꯕ ꯃꯇꯝꯗ ꯁꯝꯃꯤꯠ ꯇꯧꯕ ꯀꯥꯎꯒꯅꯤꯀꯣ ꯍꯣꯏ ꯍꯣꯏ ꯊꯝꯖꯔꯒꯦ ꯍꯣꯔꯦꯟ ꯑꯃꯨꯛ ꯇꯧꯔꯛꯀꯦ
ꯍꯣꯏ ꯊꯝꯕꯤꯌꯨ
ꯑꯥꯑꯥ